ꯑꯁ ꯃꯣꯏꯖꯨ ꯒ꯭ꯌꯥꯟ ꯃꯣꯏꯁꯨ ꯒ꯭ꯌꯥꯟ ꯇꯥꯔ ꯃꯥꯜꯂꯦ
ꯑꯣ ꯀꯝꯃꯥꯏ ꯇꯧꯕ꯭ꯔ
ꯃꯇꯝ ꯍꯦꯛ ꯇꯥꯕꯗ ꯇꯣꯞꯄꯤꯌꯦꯅꯦ
ꯉꯁꯥꯏ ꯉꯁꯥꯏ ꯅꯪꯅ ꯍꯥꯏꯕꯗꯨ ꯄꯦꯟꯁꯤꯜ ꯑꯃ ꯂꯩꯕꯗ ꯌꯦꯛꯏꯒ ꯇꯣꯑꯣ ꯍꯥꯏꯕꯗꯨ
ꯎꯝ
ꯑꯗꯨꯗ ꯅꯪꯒꯤ ꯍꯥꯞꯄꯒ ꯑꯃꯨꯛ ꯇꯧꯕ
ꯑꯥꯁ
ꯉꯁꯤꯗꯤ ꯅꯨꯃꯤꯠ ꯑꯅꯧꯕ ꯄꯨꯟꯁꯤ ꯑꯅꯧꯕ ꯑꯁꯥ ꯑꯅꯧꯕ ꯂꯥꯑꯦꯅꯦ ꯅꯪꯕꯨ ꯅꯪꯕꯨ ꯊꯦꯡꯅꯔꯨꯕꯒꯤ
ꯑꯗꯨꯒꯤ ꯑꯃꯨꯛꯀ ꯇꯧꯔꯛꯄ꯭ꯔ ꯅꯠꯇ꯭ꯔꯗꯤ ꯇꯧꯔꯝ ꯔꯑꯣ
ꯅꯠ ꯑꯩ‌ ꯇꯧꯔꯛꯀꯅꯤ ꯀꯔꯤ ꯇꯧꯔꯛꯀꯅꯤ ꯇꯧꯔꯛꯇꯗꯤ ꯀꯩꯅꯣꯅꯦ ꯑꯩꯗꯤ ꯑꯗꯨꯝ ꯇꯧꯕꯅꯤꯅꯦ ꯆꯥꯛ ꯆꯥꯃꯥꯡꯗ ꯅꯪ ꯈꯣꯟꯖꯦꯜ ꯇꯥꯍꯧꯔꯒ ꯆꯥꯒꯦꯅ ꯏꯟꯖꯥꯡ ꯍꯥꯎꯇ꯭ꯔꯁꯨ ꯑꯗꯨꯝ ꯌꯥꯔꯦ ꯄꯨꯛ ꯊꯜꯂꯅꯤꯗ ꯉꯁꯤꯒꯤꯗꯤ
ꯏꯁ ꯀꯔꯤ ꯏꯟꯁꯥꯡ ꯊꯣꯡꯉꯒ ꯂꯩꯕ꯭ꯔꯀꯣ
ꯑꯁ ꯈꯪꯗꯦ ꯑꯩ ꯀꯤꯆꯦꯟ ꯀꯥꯗ꯭ꯔꯤ ꯉꯁꯤꯗꯤ ꯑꯗꯨ ꯍꯡꯈꯤꯒꯅꯨ
ꯃꯤ ꯃꯤ ꯏꯀꯥꯏꯅꯤꯡꯉꯥꯏꯅꯦ ꯑꯗꯨꯗꯤ ꯅꯨꯄꯥ ꯊꯣꯛꯄꯒꯤ ꯋꯥꯔꯤꯅꯦꯕꯀꯣ ꯅꯪ ꯈꯪꯗ꯭ꯔꯣ
ꯅꯣꯏꯗꯤ ꯃꯤ ꯀꯌꯥ ꯂꯩꯕ꯭ꯔ
ꯑꯈꫭꯏ ꯏꯃꯨꯡꯗꯤ ꯃꯤ ꯌꯥꯝꯃꯦ ꯑꯗꯨꯒ ꯑꯞ ꯈꯨꯟ ꯊꯨꯡꯒꯥꯟꯗꯒꯤ ꯑꯃꯨꯛ ꯉꯔꯥꯡ ꯃꯤ ꯃꯔꯤ ꯃꯉꯥ ꯇꯔꯨꯛ ꯂ ꯂ ꯑꯃꯨꯛ ꯂꯥꯛꯄ
ꯎꯝ
ꯑꯩꯒꯤ ꯑꯪꯀꯜ ꯃꯌꯥꯝ ꯀꯣ
ꯑꯥ ꯑꯁ ꯅꯪꯒꯤ ꯅꯨꯄꯤ ꯊꯤꯕꯤꯅꯤꯡꯉꯥꯏꯔꫭ
ꯑꯁ
ꯂꯩꯔꯝꯒꯅꯤꯗ
ꯍꯦꯛ ꯍꯦꯛꯇ ꯃꯣꯏꯁꯤ ꯑꯁ ꯅꯪ ꯑꯗꯨꯝꯥꯃꯥꯏꯅ ꯂꯩꯕ ꯌꯥꯔꯣꯏ ꯍꯥꯏꯅ ꯂꯥꯛ ꯑꯒ ꯍꯦꯛꯇ ꯍꯥꯏꯕ꯭ꯋꯥꯅꯤꯗ ꯑꯗꯣ ꯑꯩ ꯉꯔꯥꯡꯅꯩ ꯍꯥꯏꯈ꯭ꯔꯝꯅꯦ ꯑ‌ ꯃꯈꯥ ꯂꯣꯟꯗ ꯑꯩꯅ ꯃꯤ ꯍꯦꯛꯇ ꯉꯥꯡꯕ ꯃꯤ ꯑꯃ ꯂꯩꯌꯦ ꯑꯗꯨꯗ ꯊꯥꯕ ꯇꯥꯔꯦ ꯅꯣꯏ ꯔꯣꯡꯃꯩ ꯂꯣꯟ ꯈꯪꯕ꯭ꯔ ꯍꯥꯏꯅꯀꯣ
ꯎꯝ
ꯗꯣ ꯑꯗꯨꯗ ꯑꯩꯒꯤ ꯁꯨꯔꯨ ꯂꯩꯌꯦ ꯍꯥꯏꯌꯦ ꯑꯗꯨ ꯁꯔꯨ ꯑꯩꯒꯤ ꯑꯗꯨꯗ ꯆꯠꯂꯒ ꯊꯤꯕꯤꯔꯣ ꯍꯥꯏꯈ꯭ꯔꯕꯅꯦ ꯑꯦ
ꯑꯣ ꯍꯣꯏ ꯍꯣꯏ ꯍꯣꯏ ꯌꯥꯅꯤ ꯌꯥꯅꯤ
ꯑ ꯑꯗꯨ ꯂꯥꯑꯕ ꯀꯥꯟꯗ ꯑꯥꯏꯁ ꯑꯩꯗꯤ ꯑꯗꫭꯟꯗ ꯆꯠꯂꫭꯏ ꯍꯥꯏꯔꯗꯤ ꯂꯣꯏꯔꯦ ꯑꯩ
ꯑꯗꯨꯗꯤ ꯑꯩ ꯑꯣꯛ ꯑꯃ ꯆꯥꯈ꯭ꯔꯅꯤ ꯏꯇꯣꯝꯇ
ꯅꯣꯏꯒꯤ ꯃꯐꯝꯗ ꯗꯥꯏꯠ ꯇ꯭ꯔꯦꯟꯅꯤꯡ ꯆꯠꯅꯤꯡꯉꯥꯏ ꯃꯐꯝ ꯂꯩꯌꯦꯅ ꯑꯗꯨꯒ ꯅꯛꯅꯕ꯭ꯔ
ꯑꯥꯁ ꯃꯗꯨꯗꯤ ꯈꯔꯗꯤ ꯊꯥꯞꯄꯅꯤꯍꯦ ꯃꯤꯅꯤꯠ ꯃꯤꯅꯤꯠ ꯑ ꯀꯔꯤ ꯑ ꯄꯨꯡꯈꯥꯏꯒꯨꯝꯕ ꯆꯠꯈꯤꯗ꯭ꯔꯣ
ꯑꯣ
ꯑꯗꯨꯝꯃꯥꯏꯅ ꯆꯠꯄꯅꯦ ꯒꯥꯔꯤꯗ ꯑꯣꯏꯔꯗꯤ ꯃꯤꯅꯤꯠ ꯃꯉꯥꯅꯤꯅ
ꯎꯝ
ꯍꯥꯏꯔꯗꯤ ꯀꫭ
ꯎꯝ
ꯅꯪ ꯑꯗꯨ ꯆꯠꯇ꯭ꯔꯤꯕꯣ
ꯆꯠꯇ꯭ꯔꯤ ꯑꯗꯨ ꯏꯃꯥꯟꯅꯕꯤ ꯍꯣꯏ ꯑꯗꯨꯝ ꯆꯠꯄꯒꯤꯀꯣ ꯑꯗꯨ ꯅꯪ ꯈꯨꯟ ꯍꯥꯏꯔꯗꯤ ꯑꯗꯨꯗ ꯑꯗꯨꯝ ꯈꯪꯕ
ꯎꯝ ꯑꯁ ꯅꯥꯍꯟ ꯑꯩꯗꯤ ꯇꯧꯔꯔꯣꯏ ꯍꯥꯏꯅ ꯂꯩꯕꯅꯦꯕꯀꯣ
ꯎꯝ
ꯑꯗꯨꯒꯤ ꯄ꯭ꯔꯤꯟꯁꯤꯄꯥꯜꯅ ꯂꯥꯛꯑꯒ ꯑꯁ ꯅꯪ ꯁꯤꯁꯨ ꯌꯥꯎ ꯕꯤꯌꯣ ꯍꯥꯏꯅ ꯃꯣꯏꯅ ꯐꯣꯝ ꯃꯤꯌꯥꯝ ꯄꯨꯔꯛꯑꯒ ꯑꯩ ꯌꯨꯝꯗꯒꯤ ꯐꯣꯝ ꯐꯤꯂꯞ ꯇꯧꯔꯒ ꯆꯠꯈ꯭ꯔꯦ
ꯑꯣ
ꯑꯗꯨ ꯃꯇꯝꯗꯗꯤ ꯆꯥꯝꯉꯥ ꯈꯇꯅꯤꯅꯦ
ꯑꯧ
ꯑꯦꯠꯃꯤꯁꯟꯗꫭꯀꯣ
ꯎꯝ
ꯑꯗꯣ ꯑꯩꯕꯨ ꯔꫭꯜ ꯅꯝꯕꯔ ꯋꯥꯟꯗ ꯊꯝꯕꯤꯕ ꯑꯩꯈꯣꯏꯒꯤ ꯕꯦꯁ ꯃꯔꯛꯇ ꯅꯪꯅ ꯈꯔ ꯔꫭꯜ ꯅꯝꯕꯔ ꯋꯥꯟ ꯄꯨꯔꯣ ꯍꯥꯏꯅ ꯃꯣꯏꯁꯦ ꯑꯦꯠꯖꯁ ꯇꯧꯕꯤꯕꯖꯥꯠꯅꯤꯗ
ꯎꯝ
ꯑꯗꯨꯔꯣ ꯔꫭꯜ ꯅꯝꯕꯔ ꯋꯥꯟ ꯄꯨꯏ ꯍꯥꯏꯕꯁꯨ ꯈꯪꯗꯕ ꯑꯩꯗꯤ ꯊꯥ ꯑꯍꯨꯝ ꯃꯔꯤ ꯁꯨꯔꯦ ꯁꯨꯂꯥꯛ ꯂꯥꯛ ꯇꯕ ꯑꯗꯨꯒꯤ ꯄ꯭ꯔꯤꯟꯁꯤꯄꯥꯜꯅ ꯑꯩꯁ ꯅꯪ ꯀꯩꯗꯧꯔꯦ ꯄ꯭ꯔꯤꯟꯁꯤꯄꯥꯜꯁꯤ ꯃꯥꯒꯤ ꯃꯀꯣꯛꯁꯤ ꯌꯨꯝ ꯃꯤ ꯃꯦꯃꯣꯔꯤꯁꯨ ꯌꯥꯝ ꯐꯩ ꯃꯥꯒꯤ
ꯊꯥ ꯑꯃꯅꯤ ꯑꯣꯏꯔꯖꯨ ꯑꯗꯨꯝ ꯃꯤꯡꯒ ꯁꯛꯀ ꯑꯗꯨꯝ ꯈꯪꯉꯦꯕ ꯃꯥꯒꯤ
ꯎꯝ
ꯑꯗꯣ ꯑꯩ ꯑꯩ ꯕꯖꯥꯔꯗ ꯂꯥꯛꯄꯗ ꯑꯦ ꯂꯥꯎꯑꯣ ꯂꯥꯎꯑꯣ ꯑꯩ ꯃꯤ ꯀꯧꯔꯒ ꯀꯔꯤ ꯇꯧꯔꯦ ꯁꯥꯔ ꯍꯥꯏꯔꯒ ꯔꯣꯜ ꯅꯝꯕꯔ ꯋꯥꯟ ꯄꯨꯔ ꯊꯥ ꯃꯔꯤ ꯃꯉꯥ ꯁꯨꯔꯦꯅꯦ ꯅꯪ ꯂꯥꯛꯇꯕ ꯑꯗꯨꯕꯨ ꯌꯥꯗꯦꯅꯦ ꯈꯔꯗꯤ ꯂꯥꯛꯑꯒ ꯑꯦꯇꯦꯟꯗꯦꯟꯁ ꯄꯤꯌꯣ ꯍꯥꯢꯌꯦ ꯍꯦ ꯍꯦ ꯆꯥꯠꯂꯣ ꯍꯥꯏꯅ ꯆꯠꯂꯒ ꯄꯤꯈꯤꯕꯅꯦ ꯁꯨꯝ ꯑꯥ ꯀ꯭ꯔꯤ ꯍꯥꯏꯁꯤꯔ ꯄ꯭ꯔꯤꯟꯁꯤꯄꯜ ꯃꯇꯝꯗꯗꯤ ꯃꯤꯁꯨ ꯂꯩꯇꯕꯅꯤꯅꯀꯣ
ꯍꯣꯏ
ꯑꯗꯨꯝ ꯃꯣꯏꯅ ꯏꯁꯇꯥꯞꯁꯤꯡꯅ ꯈꯣꯝ ꯈꯣꯝꯂꯒ ꯇꯧꯕꯅꯤ ꯍꯧꯖꯤꯛꯇꯤ ꯑꯦꯟꯇ꯭ꯔꯦꯟꯁ ꯌꯥꯝ ꯐꯖꯅ ꯄꯤꯅ ꯁꯦꯂꯦꯛꯁꯟꯁꯤ ꯐꯖꯅ ꯇꯧꯔꯦꯅꯦ
ꯎꯎꯝ
ꯑꯥꯗꯨ ꯅꯪꯖꯨ ꯇ꯭ꯔꯥꯏ ꯇꯧꯋꯣꯅꯦ
ꯑꯗꯨ ꯇꯜꯂꯦꯗ ꯑꯍꯤ ꯍꯤ ꯍꯤ
ꯑꯥꯍꯥ ꯑꯩ ꯂꯩꯅꯦ ꯏꯕꯦꯝꯃ
ꯑꯩꯗꯣ ꯑꯦ ꯑꯦ ꯕꯤ ꯁꯤꯒꯨꯝꯕ ꯂꯥꯏꯔꯤꯛꯀꯨꯝꯕ ꯄꯥꯔꯗꯤ ꯑꯥꯁ ꯀꯣꯛ ꯉꯥꯎꯕꯀꯣ
ꯑꯣꯑꯣ ꯑꯗꯨꯒꯤ ꯂꯥꯏꯅꯥ ꯑꯣꯏꯔꯝꯃꯦ
ꯑꯥ ꯑꯗꯨ ꯎꯝ
ꯏꯄꯨ ꯑꯃꯖꯤꯀꯣ
ꯃꯣꯏ ꯃꯇꯝꯗ ꯗꯤ ꯑꯗꯨꯕꯨ ꯌꯧꯗꯦꯕ ꯁꯤ ꯈꯨꯡꯒꯪꯗꯗꯤ
ꯎꯝ
ꯃꯥꯅ ꯂꯥꯏꯔꯤꯛ ꯄꯥꯕ ꯀꯥꯟꯗ ꯈꯔ ꯋꯥꯔꯗꯤꯡꯖꯤ ꯁꯥꯡꯕ ꯄꯥꯅꯤꯡꯗꯕꯒꯨꯝꯕ ꯂꯩꯔꯗꯤ
ꯎꯝ
ꯆꯥꯛꯅ ꯅꯝꯁꯤꯜꯂꯦ ꯍꯥꯏꯌꯦ
ꯆꯥꯛꯅꯥ ꯍꯦꯛꯇ ꯅꯟꯁꯤꯜꯂꯒ ꯑꯗꯨ ꯋꯥꯔꯗꯤꯡꯗꯣ ꯍꯦꯛꯇ ꯃꯥꯡꯍꯟꯕꯀꯣ ꯇꯦꯛꯁꯕꯨꯛꯇꯒꯤ
ꯑꯗꯨ ꯃꯥꯅ ꯄꯥꯅꯤꯡꯕ ꯑꯣꯏꯔꯗꯤ ꯈꯥꯛꯇ ꯊꯝꯃꯒ ꯄꯥꯕ ꯑꯗꯨ ꯑꯣꯖꯥꯅ ꯅꯪꯒꯤꯗꯤ ꯂꯥꯜꯂꯦ ꯍꯥꯏ ꯑꯩꯒꯤ ꯇꯦꯛꯁ ꯕꯨꯛꯗ ꯑꯗꯨ ꯌꯥꯎꯗꯦ ꯍꯥꯏꯅꯀꯣ
ꯃꯀꯣꯛꯗꯤ ꯌꯥꯗꯤ- ꯌꯥꯕꯖꯥꯠꯅꯤꯅꯦ
ꯑꯥ ꯑꯗꯨꯝ ꯃꯀꯣꯛ ꯌꯥꯎꯕꯩ ꯃꯥ ꯌꯣꯄꯥ ꯌꯣꯄꯥꯛ ꯄꯥꯏꯌꯦꯅꯥꯕ
ꯌꯣꯄꯥꯛ ꯊꯥꯡ ꯄꯥꯏꯔꯒ ꯆꯠꯂꯤꯗꯨ ꯃꯥ ꯁꯤꯒ꯭ꯔꯦ ꯃꯥꯗꯤ ꯐꯤꯠ ꯇꯔꯨꯛ ꯃꯈꯥꯗ ꯂꯩꯔꯦ ꯑꯥꯍꯥ ꯍꯥ ꯍꯥ ꯑꯩꯈꯣꯏ ꯃꯤꯌꯥꯝ ꯆꯠ ꯀꯗꯕ ꯖꯒꯥꯗ ꯆꯠꯈ꯭ꯔꯦ ꯃꯥ ꯃꯥꯡ ꯊꯥꯏꯌꯦ ꯃꯥꯅ ꯍꯥ ꯍꯥ ꯏꯄꯥ-ꯏꯃꯥꯗꯤ ꯂꯩꯔꯤꯕ꯭ꯔꯣ
ꯍꯣꯏ ꯂꯩꯔꯤ ꯑꯗꯣ ꯅꯥꯍꯥꯟꯗꯣ ꯏꯅꯥꯎꯅꯨꯄꯥꯒ ꯑꯣꯑꯣ ꯏꯆꯦꯁꯨ ꯊꯥꯕꯅꯦꯕ ꯑꯗꯨꯗ ꯍꯜꯂꯛꯄ ꯀꯥꯟꯗ ꯃꯤꯅꯥ ꯒꯥꯔꯤꯗ ꯁꯨꯃꯥꯏꯅ ꯍꯥꯏꯌꯦꯌꯦ ꯅꯣꯏꯗꯤ ꯀꯌꯥ ꯀꯌꯥ ꯄꯤꯔꯝꯕ꯭ꯔꯥ ꯍꯥꯏꯅ ꯍꯥꯏꯌꯦ
ꯑꯗꯨ ꯑꯗꯨꯅꯦ ꯑꯩꯅ ꯉꯛꯄꯋꯅꯤꯗ ꯑꯗꯨꯒꯤ
ꯑꯥ ꯑꯗꯨꯒꯤ ꯑꯥꯍꯥ ꯑꯩꯈꯣꯏꯗꯤ ꯄꯤꯗꯦ ꯍꯥꯏꯕꯒꯤ ꯑꯥꯁ ꯅꯣꯏꯗꯤ ꯊꯥꯖꯗ꯭ꯔꯦꯗꯌꯦ ꯑꯗꯨꯅ ꯏꯆꯦꯅ ꯑꯥꯁ ꯑꯩꯗꯤ ꯐꯖꯅ ꯏꯕꯤꯌꯦ ꯏꯕꯤꯗ ꯍꯥꯏꯅ ꯍꯥ ꯍꯥ ꯍꯥ
ꯗꯣ ꯃꯣꯏ- ꯃꯣꯏꯗꯤ ꯇꯔꯥ ꯇꯔꯥ ꯄꯤꯔꯝꯃꯦ ꯑꯗꯨꯝ ꯍꯥꯏꯕꯒꯤ ꯑꯗꯣ ꯃꯣꯏꯗꯤ ꯃꯣꯏꯁꯨ ꯊꯣꯛꯇꯦ ꯎꯝ ꯏꯅꯥꯎꯅꯨꯄꯥꯁꯨ ꯇꯧꯍꯜꯂꯦꯕ ꯑꯗꯣ ꯑꯩꯈꯣꯏꯗꯤ ꯄꯤꯅꯤꯡꯉꯥꯏ ꯃꯐꯝꯁꯨ ꯈꯪꯗꯕꯀꯣ ꯑꯗꯨꯒꯤ ꯑꯗꯨꯝ ꯇꯣꯛꯈ꯭ꯔꯦ ꯑꯗꯨ ꯑꯗꯨ ꯍꯥꯏꯔꯗꯤ ꯑꯗꯨꯝ ꯊꯥꯖꯗꯦꯗ
ꯅꯠꯇꯦ ꯅꯣꯏ ꯅꯣꯏ ꯂꯩꯐꯝꯗꯨꯒꯤꯅꯤ ꯅꯠꯇ꯭ꯔꯣ ꯄ꯭ꯔꯤꯟꯁꯤꯄꯜꯗꯣ
ꯈꯪꯗꯦ
ꯑꯥ ꯑꯗꯨꯒꯤꯅꯤꯅꯦ ꯑꯩ ꯇꯟꯕꯁꯤ ꯈꯔ ꯃꯦꯔꯤꯠ ꯂꯤꯁ ꯑꯣꯏꯅ ꯇꯧꯑꯣ ꯍꯥꯏꯕꯗꯤ ꯐꯕ
ꯎꯝ
ꯑꯩꯈꯣꯏ ꯃꯇꯝꯗꯗꯤꯀꯣ
ꯎꯪꯝ
ꯑꯗꯨꯝ ꯑꯥ ꯁꯥꯔꯇꯤꯐꯤꯀꯦꯠ ꯃꯤ ꯌꯦꯡꯉꯅꯤ ꯁꯥꯔꯇꯤꯐꯤꯀꯦꯠ ꯃꯥ ꯑꯥꯑꯗꯨ ꯌꯦꯡꯉꯒ ꯁꯥꯔꯇꯤꯐꯤꯀꯦꯠ ꯃꯇꯨꯡꯏꯟꯅ ꯔꯣꯜ ꯅꯝꯕꯔꯁꯨ ꯃꯣꯏ ꯄꯤꯕꯅꯦꯕ
ꯎꯝ ꯑꯗꯨ ꯁꯥꯔꯇꯤꯐꯦꯠꯇꯨꯁꯨ ꯑꯗꯨꯝ ꯑꯗꯨꯝ ꯌꯦꯡꯉꯦꯍꯦ ꯑꯗꯨꯒ ꯀꯔꯤ ꯇꯧꯕꯒꯤꯔꯥ ꯑꯗꯣ ꯃꯣꯏꯗꯗꯤ ꯅꯤꯁꯨ- ꯅꯤꯗꯕ
ꯑꯣꯑꯣ ꯎꯝꯎꯠ ꯑꯗꯨ ꯃꯣꯏꯁꯨ ꯑꯦ ꯑꯁꯤ ꯄꯤꯌꯣ ꯍꯥꯏꯕꯗꯨꯗꯤ ꯃꯣꯏ ꯑꯣꯄꯦꯟꯗꯗꯤ ꯍꯥꯏꯗꯕꯅꯤꯗꯣ ꯑꯗꯨꯒꯤꯅꯤꯅꯦ
ꯎꯪ ꯑꯥꯗꯨꯗ ꯃꯣꯏꯁꯦ ꯀꯃꯥ ꯑꯥ ꯃꯤꯗꯨꯖꯨ ꯌꯥꯝ ꯈꯪꯗꯕꯅꯤꯅꯀꯣ
ꯍꯣꯑꯣꯢ
ꯗꯤ ꯐꯖꯅ ꯇꯧꯔꯝꯅꯤ ꯍꯥꯏꯅꯥ ꯈꯟꯕ ꯃꯥꯜꯂꯦ ꯗꯨꯗ ꯏꯅꯥꯎꯅꯨꯄꯥꯁꯨ ꯑꯗꯨꯗ ꯂꯥꯛꯂꯒ ꯅꯨꯃꯤꯠ ꯑꯃ ꯂꯦꯛꯈꯤꯕꯅꯤꯅꯦ ꯃꯥꯒꯤ ꯎꯪ ꯐꯣꯝ ꯀꯨꯝꯕ ꯇꯧꯕꯗꯀꯣ ꯆꯦ- ꯆꯥꯡ ꯃꯦꯟꯅꯕꯗ
ꯑꯣꯑꯣ
ꯎꯪꯎꯪꯝ ꯍꯜꯂꯛꯅꯤꯉꯥꯏ ꯐꯔꯛꯇꯥꯕꯀꯣ ꯑꯗꯨꯒ ꯃꯣꯏꯒꯤ ꯎꯝ ꯑꯣꯖꯥ ꯈꯣꯏꯗ ꯂꯩꯌꯦ
ꯅꯍꯥ ꯎꯝ ꯅꯍꯥꯟꯗꯣ
ꯑꯗꯨ ꯃꯣꯏꯖꯨ ꯇꯥꯛꯄꯤꯕ ꯌꯥꯗ꯭ꯔꯅꯦ ꯑꯗꯨ ꯑꯥꯁ ꯏꯕꯥꯅꯤꯁꯤ ꯑꯍꯥ ꯉꯟꯇꯥ ꯉꯟꯅ ꯊꯦꯡꯅꯔꯝꯃꯗꯤꯀꯣ
ꯑꯍꯝ ꯍꯝ
ꯑꯁ ꯑꯩ ꯇꯧꯕꯤꯔ ꯗꯧꯕꯅꯤꯅꯦ
ꯑꯥꯢ
ꯅꯪꯒꯤ ꯃꯤꯡꯗꯒꯤ
ꯍꯝ
ꯍꯨ ꯍ ꯍꯨꯝ ꯑꯗꯨ ꯅꯠꯇ꯭ꯔ ꯇꯧꯋꯣꯅꯦ
ꯑꯩꯗꯤ
ꯀꯣꯛ ꯉꯣꯔꯤꯕ꯭ꯔꯥ
ꯑ ꯍꯛ ꯑꯗꯨ ꯅꯪ ꯇꯧꯕꯤꯒꯦ ꯍꯥꯏꯕ꯭ꯔꯥ
ꯑꯥ ꯑꯩ ꯇꯧꯕꯤꯒꯦꯅꯦ
ꯍ ꯍꯪ
ꯅꯪꯒꯤꯅꯦ ꯍꯥꯏꯗꯤ ꯇꯧꯕꯤꯒꯦꯅꯦ ꯑꯩꯅ
ꯎꯝ ꯅꯪꯅ ꯊꯥꯛꯁꯨ ꯊꯥꯛꯄꯤꯔꯝꯃꯨꯀꯣ ꯍꯦ ꯍꯦ ꯍꯦ
ꯁꯝ ꯁꯝꯗꯨ ꯀꯃꯥꯏꯅ ꯇꯧꯕ꯭ꯔꯥ ꯐꯣꯇꯣ ꯊꯥꯔꯛꯑꯣ ꯑꯗꯨꯏꯗꯣ ꯁꯝ ꯁꯦꯝꯒꯦ ꯑꯩ ꯑꯁ ꯑꯁꯦꯡꯕ ꯇ꯭ꯔꯥꯏ ꯑꯗꯨ ꯐꯝꯃꯣꯏꯅꯦ ꯅꯣꯏ ꯅꯣꯏꯗꯤ ꯑꯉꯥꯡ ꯑꯣꯏꯔꯝꯃꯅꯤꯗ
ꯎꯝ ꯇ꯭ꯋꯦꯟꯇꯤ ꯁꯚꯦꯟ
ꯑꯥ ꯑꯦꯁ ꯑꯗꯨꯗꯤ ꯀꯗꯥꯏꯗꯒꯤ ꯅꯣꯏꯗꯤ ꯑꯩꯕꯨꯗꯤ ꯏꯄꯥꯍꯣꯏꯅ ꯀꯥꯎꯕꯤ ꯌꯥꯔꯦꯅꯦ ꯅꯪꯅ
ꯑꯗꯨꯕꯨꯗꯤ ꯏꯄꯥ ꯍꯣꯏꯅ ꯀꯧꯔꯒꯦ
ꯑꯗꯣ ꯅꯪ ꯁꯔꯨꯗꯨꯕꯨ ꯏꯄꯥ ꯍꯥꯏꯅ ꯀꯧꯋꯦ ꯀꯥꯏꯗ꯭ꯔꯣ ꯍꯥ ꯍꯥ ꯍꯥ ꯍꯥ ꯍꯥ
ꯏꯄꯥꯟ ꯇꯧꯅꯩꯅ ꯇꯧꯔꯒ
ꯍꯥ ꯍꯥꯡ
ꯅꯣꯏ ꯑꯣ ꯅꯣꯏ ꯈꯨꯟꯗꯒꯤ ꯅꯣꯏꯒꯤ ꯎꯝ ꯁꯥꯔꯅꯦꯝ ꯗꯣ ꯑꯩꯈꯣꯏꯔꯣꯝꯗ ꯍꯥꯏꯔꯗꯤ ꯅꯣꯏꯁꯦ ꯀꯔꯤ ꯑꯣꯏꯒꯗꯧꯕ꯭ꯔ ꯁꯒꯩꯗꯣ
ꯄꯥꯃꯩ ꯄꯥꯃꯩ
ꯑꯗꯨꯏ ꯑꯩꯅ ꯑꯥ ꯑꯗꯨꯅꯦ ꯑꯩꯗꯤ ꯎꯝ
ꯅꯪꯗꯤ
ꯑꯣ ꯃꯥꯅꯕ꯭ꯔꯥ
ꯅꯪꯁꯨꯨ ꯀꯥꯃꯩꯔꯥ
ꯑꯥ
ꯑꯁ ꯑꯗꯨꯗꯤ ꯑꯩꯈꯣꯏ ꯁꯥꯒꯩꯁꯤ ꯅꯪꯒ ꯄꯨꯟꯅ ꯌꯔꯣꯏꯅꯦ
ꯑꯥ ꯑꯗꯨꯒꯤꯅꯤ ꯏꯄꯥ ꯍꯥꯏꯒꯗꯧꯅꯤ ꯍꯥꯏꯕꯗꯣ
ꯀꯥ ꯀꯔꯤꯒꯤꯔꯅꯦꯀꯣ ꯏꯁꯣꯔꯁꯨ ꯑꯁ ꯑꯩꯒꯤ ꯁꯔꯨ ꯃꯥꯡꯈꯤꯕꯗꯨ ꯑꯁꯤꯗ ꯁꯨꯃꯥꯏꯅ ꯑꯩꯒꯤ ꯁꯥꯒꯩꯗ ꯊꯝꯃꯝꯃꯤꯅꯦ ꯅꯨꯡꯉꯥꯏꯇꯦ
ꯑꯥ ꯏꯕꯅꯤ ꯌꯥꯔꯁꯨ ꯅꯪꯒꯤ ꯑꯍꯟꯁꯤꯡꯅ ꯌꯥꯔꯣꯏꯕ ꯀꯣ
ꯑꯦ ꯃꯣꯏꯗꯤ ꯑꯩꯅ ꯍꯥꯏꯕꯗꯣ ꯑꯩꯅ ꯍꯥꯏꯕ ꯑꯗꯨꯝ ꯌꯥꯕꯅꯤ ꯃꯣꯏꯗꯤ ꯅꯪꯅ ꯌꯥꯒꯗ꯭ꯔꯥ ꯌꯥꯔꯣꯏꯗ꯭ꯔꯥ ꯅꯄꯥ ꯅꯃꯥꯅ ꯌꯥꯒꯦꯔꯥ ꯌꯥꯔꯣꯏꯗ꯭ꯔ ꯈꯪꯡꯗꯕ ꯑꯗꯨꯅꯅꯤꯗ ꯑꯗꯨ ꯋꯥꯔꯤ ꯋꯥꯇꯥꯏꯁꯨ ꯂꯣꯏꯁꯤꯟꯅꯕ ꯇꯧꯁꯤꯅꯦ ꯏꯕꯥꯅꯤꯒꯤ